ꯎꯝ ꯀꯔꯤ ꯍꯥꯏꯕ ꯑꯩ ꯑꯩ ꯀꯩꯁꯨ ꯍꯥꯏꯗꯦꯀꯣ ꯇꯥꯏ ꯇꯥꯏ ꯈꯪꯕꯒꯤ ꯇꯥꯛꯇ ꯇꯧꯒꯅꯨꯀꯣ
ꯑꯩꯗꯤ ꯈꯪꯒꯦꯅ
ꯈꯒꯕꯣ
ꯍꯧꯒꯂꯦ ꯀꯨꯏꯔꯦ ꯑꯩ ꯅꯪꯒꯨꯝꯃꯦ ꯍꯧꯈꯤꯦꯡꯒꯤꯌꯦ
ꯑꯩꯗꯤ ꯉꯁꯤ ꯈꯛꯇꯪꯅꯦ ꯅꯪꯅ ꯉꯁꯤ ꯈꯛꯇꯪ ꯌꯥꯍꯧ ꯉꯟꯕ
ꯑꯩ ꯌꯥꯝ ꯈꯪꯕ꯭ꯔꯣ
ꯈꯪꯉꯦ ꯑꯩꯗꯤ ꯌꯥꯝ ꯈꯪꯕꯅꯦ
ꯈꯪꯗꯅ ꯈꯪꯕ ꯁꯥꯒꯅꯨꯀꯣ
ꯗꯤ ꯈꯪꯒꯦ ꯂꯥꯏꯟ ꯑꯃ
ꯎꯝ ꯆꯥꯛ ꯐꯉꯕꯣ
ꯏꯁ ꯍꯧꯒꯠꯇꯔꯤ ꯀꯦꯂ ꯍꯉ ꯁꯤꯠꯇꯦ
ꯑꯣ ꯀꯇꯟ ꯑꯣꯏꯕꯖꯥꯅꯤꯗ
ꯎꯝ ꯉꯁꯤꯗꯤ ꯕꯣꯜ ꯌꯦꯡꯕ ꯑꯩꯅ ꯁꯞꯄꯣꯔꯠ ꯇꯧꯕꯗ ꯉꯝꯃꯤ ꯗ꯭ꯔꯦ ꯂꯩꯥꯏꯍꯧꯈ꯭ꯔꯦ ꯅꯪꯗꯤ ꯌꯦꯡꯁꯦ ꯍꯥꯏꯔꯦ ꯌꯦꯡꯁꯦ ꯌꯦꯡꯗꯦ
ꯁꯦ ꯊꯥꯗꯣꯛꯒꯤꯅꯦ
ꯑ ꯇꯣꯛꯄꯤꯔꯝꯃꯗꯤ ꯐꯒꯗ
ꯎꯝ
ꯁꯨꯝ ꯌꯦꯡꯅꯤꯡꯉꯥꯏ ꯈꯇꯪꯒꯤ ꯍꯩꯕꯅꯤ
ꯃꯦꯁꯤ ꯈꯛꯇ ꯉꯥꯏꯔꯦꯀꯣ
ꯃꯃꯤꯡ ꯄꯟꯒꯅꯨ ꯑꯩ ꯄꯨꯔꯥ ꯑꯩ ꯇꯥꯅꯤꯡꯗꯦ ꯃꯃꯤꯡ ꯇꯥꯅꯤꯡꯗꯦ ꯃꯃꯤꯡ ꯄꯟꯒꯅꯨ ꯍꯥꯏꯕ ꯀꯔꯤ ꯍꯥꯏꯌꯦ ꯀꯔꯤ ꯍꯥꯏ ꯀꯔꯣ ꯑꯩꯅ ꯍꯥꯏꯒꯅꯤꯈꯣ
ꯎꯝ
ꯅ ꯄꯨꯡ ꯀꯌꯥꯗꯠꯇ ꯇꯣꯏꯅꯔꯒꯁꯤꯦ
ꯀ꯭ꯂꯥꯁ ꯂ
ꯎꯝ ꯀ꯭ꯂꯥꯁꯥꯁ ꯇ
ꯄꯨꯟꯗ ꯑꯗ ꯁꯀ
ꯑ ꯌꯥꯝ ꯅꯨꯡꯉꯥꯏ ꯀꯣ ꯑꯌꯨꯛꯀꯤꯗꯤ ꯄꯨꯡ ꯀꯌꯥꯗ ꯆꯥꯛ ꯆꯥꯗꯣꯏꯅꯣ ꯅꯣꯏꯅꯦ
ꯑꯩꯈꯣꯏꯗꯤ ꯆꯥꯛ ꯉ ꯊꯥꯏꯅ ꯄꯨꯔꯛꯇ꯭ꯔꯦ ꯑꯩꯗꯤ ꯆꯥꯅꯤꯡꯗꯕꯒꯤ ꯆꯥꯗꯕꯅꯤ
ꯉꯁꯥꯏ ꯆꯥꯕ ꯂꯣꯏꯈ꯭ꯔꯦ ꯍꯥꯏꯕ
ꯉꯍꯥꯛ ꯑꯩꯈꯣꯏ ꯆꯥꯛꯇꯤ ꯂꯣꯏꯈ꯭ꯔꯦ ꯑꯗꯣ ꯑꯩꯅ ꯆꯥꯅꯤꯡꯗꯕꯒꯤ ꯆꯥꯗꯕ
ꯑ ꯆꯥꯅꯤꯡꯕ ꯃꯇꯝꯗ ꯑꯗꯨꯝ ꯆꯥꯕ ꯌꯥꯕ꯭ꯔꯥ ꯅꯣꯏꯗꯤ
ꯎꯝ ꯍꯣꯏ ꯆꯥꯅꯤꯡꯕ ꯃꯇꯝꯗ ꯆꯥꯅꯤꯡꯕ ꯃꯇꯝꯗ ꯆꯥꯕ ꯌꯥꯏꯑꯦ
ꯎꯝ ꯌꯥꯝꯅ ꯋꯥꯀꯣ ꯃꯤ ꯃꯆꯥꯥꯗ
ꯎꯝ ꯅꯨꯡꯗꯤ ꯅꯨꯡꯉꯥꯏꯇꯦ
ꯑꯩꯗꯤ ꯑꯣꯏꯅꯤꯡꯗ꯭ꯔꯦ ꯅꯪꯒ
ꯎꯝ
ꯑꯩꯗꯣ ꯅꯪ ꯑꯣꯜꯂꯁꯦ ꯅꯪꯗꯣ ꯑꯩ ꯑꯣꯜꯂꯒꯦ ꯌꯥꯕ꯭ꯔꯣ
ꯇꯗ ꯑꯩ ꯅꯪꯒꯨꯝꯅ ꯀꯥꯅꯤꯡꯗꯦ
ꯑꯩꯒꯨꯝꯅ ꯐꯟ
ꯀꯥꯅꯤꯡꯗꯦ
ꯑꯩꯒ ꯃꯥ ꯀꯥꯕꯅꯦ
ꯅꯨꯡꯁꯥꯗ ꯊꯣꯛꯑꯅꯤꯅꯅꯦ ꯀꯥꯕ ꯅꯠꯇ꯭ꯔꯣ
ꯎꯝ ꯅꯣꯏꯅꯦ ꯁꯥꯔꯕꯤꯗꯤ ꯇꯔꯗꯤ ꯀꯥꯔꯑꯣꯌꯦꯦ
ꯎꯝ ꯑꯗꯨ ꯅꯨꯡꯁꯥ ꯊꯣꯛꯣꯛꯗꯤ ꯀꯥꯅꯤꯌꯦ
ꯀꯥꯔꯦ ꯅꯪꯒꯤꯗꯤ ꯀꯩꯅꯣ ꯌꯨꯝ ꯁꯥꯕꯤꯈꯤꯅꯤ ꯅꯨꯡꯁꯥ ꯊꯣꯛꯇꯅ ꯐꯪꯗꯅꯅꯤꯡꯉꯥꯏ
ꯑꯩ ꯅꯪꯨꯝ ꯅꯃ ꯅꯗꯦ
ꯥꯏ ꯅꯪꯒꯤꯗꯤ ꯀꯩꯅꯣ ꯇꯧꯕꯤꯒꯦ ꯎꯞꯄꯤꯒꯦ ꯂꯧ ꯃꯊꯛꯇ ꯌꯥꯒꯅꯤ
ꯑꯗꯨꯅ ꯑꯗꯨ ꯑꯗꯨꯗꯣ ꯆꯪꯉꯛꯀꯅꯤ ꯅꯨꯡꯁꯥ ꯑꯩ ꯈꯪꯉꯦ
ꯆꯪꯉꯛꯑꯣꯏ ꯆꯪꯉꯛꯑꯣꯏ
ꯆꯉꯀꯅꯤ ꯆꯉꯀꯅꯤ ꯅꯨꯡꯁꯥ ꯍꯥꯏꯕꯁꯤꯗꯤ ꯃꯐꯝ ꯈꯨꯗꯤꯡꯃꯛꯇ ꯆꯪꯗꯣꯏꯅꯦ ꯆꯪꯗꯕ ꯂꯩꯇꯦꯑ
ꯃꯁꯤ ꯃꯆꯤꯟ ꯃꯆꯤꯟ ꯌꯥꯝ ꯀꯜꯂꯤꯅꯦ ꯑꯩꯒꯤ ꯊꯝꯃꯣꯏꯁꯦ
ꯁꯤ ꯃꯌꯥꯝ ꯀꯟꯕꯁꯦ ꯐꯠꯇ꯭ꯔꯣ
ꯐꯩꯌꯦ ꯐꯌꯦ
ꯁꯤꯟ ꯀꯟꯕ ꯍꯥꯏꯕꯒꯤ ꯀꯥꯟꯅꯕ ꯂꯩ
ꯑꯗꯨꯒ ꯀꯥꯟꯅꯗꯕꯁꯨ ꯂꯩ ꯑꯦꯍꯦ ꯃꯅꯦꯝꯕꯣꯛꯒꯨꯝꯕꯗꯤ ꯑꯍꯟꯅꯤ ꯊꯒ ꯇ ꯍꯣꯏꯗꯦꯍꯦ
ꯑꯦ
ꯅꯪ ꯌꯥꯝ ꯐꯨꯔꯝꯒꯗꯧꯕ ꯃꯥꯜꯂꯦ
ꯑ ꯅꯪ ꯍꯌꯦꯡ ꯂꯥꯀ ꯑꯗꯨꯅ ꯍꯌꯦꯡ ꯍꯌꯦꯡ ꯑꯩꯈꯣꯏꯗ ꯂꯥꯛꯑꯀꯥꯟꯗ ꯑꯩꯈꯣꯏ ꯏ ꯑꯩꯈꯣꯏ ꯏ ꯃꯥꯒ ꯈꯟꯅꯒꯗ꯭ꯔꯅ ꯑ
ꯑꯩꯗꯤ ꯅꯣꯌꯗꯁꯨ ꯂꯥꯀꯣꯌꯗꯅ ꯑ ꯑꯣ ꯑꯩꯗꯤ ꯅꯣꯏꯗ ꯂꯩꯕ ꯌꯥꯗꯦ
ꯌꯥꯏꯌꯦ
ꯑꯩ ꯑꯩꯗꯤ ꯀꯩ ꯍꯥꯏꯅꯤ ꯑꯩꯗꯤ ꯃꯦꯕꯤꯅꯦ
ꯃꯦꯕꯤ
ꯍꯣꯏ
ꯃꯤꯕꯤ ꯍꯥꯏꯗꯤ
ꯂꯨꯍꯣꯡꯕ ꯂꯨꯍꯣꯡꯗꯕ
ꯂꯨꯍꯣꯡꯉꯣꯏꯗꯕ ꯅꯪꯗꯤ
ꯍꯣꯏ ꯑꯩꯗꯤ ꯌꯥꯗꯦ
ꯀꯩꯗꯧꯕꯒꯤ
ꯑꯩ ꯃꯃꯥ ꯕꯕꯥ ꯂꯩꯌꯦ ꯀꯅꯥꯅ ꯁꯦꯟꯅꯕꯤꯅꯦ
ꯑꯦꯁ ꯅꯣꯏ ꯅꯅꯥꯑꯣ ꯅꯨꯄꯥ ꯂꯩ ꯇꯔꯣ
ꯂꯩꯇꯦ ꯑꯩꯅ ꯈ꯭ꯋꯥꯏꯗꯒꯤ ꯑꯉꯥꯡꯅꯦ ꯌꯨꯝꯗ ꯑꯗꯨꯗꯨꯅ ꯑꯩꯅ ꯍꯥꯥ
ꯈꯨꯕ ꯍꯥꯏꯕꯗꯨ ꯑꯣꯏꯔꯕ ꯑꯗꯨꯗꯤ
ꯑꯉꯥꯡ ꯍꯥꯏꯌꯣꯍꯦ
ꯑ
ꯑꯗꯨꯗꯨꯒꯤ ꯑꯩꯅ ꯃꯣꯏ ꯁꯦꯟꯅꯗꯣꯏꯅꯦ ꯃꯣꯏꯅ ꯑꯩ ꯑꯩ ꯁꯦꯝꯃꯤꯁꯦ ꯎ ꯠꯇ꯭ꯔꯣ ꯑꯩꯅ ꯃꯣꯏꯕꯨ ꯁꯤꯟꯅꯅꯤꯡꯉꯥꯏ ꯍꯥꯏꯅ ꯍꯌꯦꯡꯋꯥꯏ ꯑꯗꯨꯗꯣ ꯑꯩꯅ ꯆꯠꯈ꯭ꯔꯗꯤ ꯃꯣꯏ ꯀꯞꯄꯣꯏ ꯀꯨꯗ꯭ꯔꯥ
ꯑꯗꯨ ꯅꯣꯏꯆꯦ ꯑꯩꯈꯣꯏ ꯂꯩꯔꯤꯗꯨꯗꯤ
ꯊꯦꯆꯦꯍꯣꯏꯗꯤ ꯌꯨꯝ ꯄꯥꯟꯗꯣꯏꯅꯦ
ꯏꯁ ꯅꯪ ꯁꯨꯄꯥꯟ ꯃꯤ ꯌꯥꯦ
ꯌꯥꯗꯦ ꯃꯃꯥꯍꯣꯏꯒꯤꯅꯦ ꯑꯩꯗꯤ
ꯑꯗꯨꯗꯤ ꯑꯩꯁꯦ ꯅꯣꯏ ꯌꯨꯝꯗ ꯂꯩꯇꯥꯥꯔꯦꯅꯦ ꯑꯗꯨꯗꯤ ꯌꯥ
ꯍꯦ ꯑꯗꯦ ꯅꯔꯕꯣ ꯅꯪꯒꯤ ꯅꯪꯗꯤ ꯀꯅꯥꯅ ꯁꯦꯟꯅꯗꯣꯏꯅꯣ
ꯑꯗꯨꯗꯟꯅꯅꯦ ꯅꯪꯗ ꯑꯩꯈꯣꯏ ꯌꯣꯝꯗ ꯂꯥꯛꯑꯣ ꯍꯥꯏꯕ ꯅꯣꯏꯕ ꯅꯣꯏꯕꯁꯨꯦ ꯑꯩꯈꯣꯏ ꯌꯣꯝꯗ ꯄꯨꯔꯛꯏꯁꯦ
ꯑꯦ ꯅ ꯅ ꯅ ꯅꯣꯏ ꯅꯣꯏꯅ ꯑꯃꯛ ꯑꯩ ꯊꯕꯛ ꯆꯠꯊꯣꯛꯏꯀꯥꯟꯗ ꯎ ꯊꯤꯅ ꯇꯧꯕꯤꯔꯝꯃꯗꯤ ꯃꯣꯏ ꯀꯄꯗꯦ
ꯎꯝ
ꯑ ꯑꯩ ꯈꯪꯉꯦ ꯅꯪꯦ ꯅꯒꯨꯗ ꯑꯩꯈꯪꯉꯦ
ꯊꯨꯅ ꯇꯧꯕꯤꯈꯤꯅꯤ ꯑꯩꯗꯤ ꯅꯪꯗꯤ ꯑꯩꯗꯤ ꯅꯪꯒꯤ ꯑꯗꯤ ꯅꯪꯒꯤ ꯀꯩꯅꯣꯅꯦ ꯄ꯭ꯔꯤꯟꯁꯦꯁꯅꯦ ꯅꯏꯟꯗꯤ ꯍꯥꯏꯒꯤꯦ ꯏ ꯍꯥꯏꯕꯗꯅꯦ ꯐꯖꯅ ꯇꯧꯕꯤꯈꯤꯅꯤ ꯑ ꯁꯔ ꯆꯥꯔꯝꯗꯥꯏꯗ ꯅꯪ ꯈꯨ ꯅꯪ ꯈꯨꯔꯤꯐꯥꯎ ꯑꯩꯅ ꯆꯥꯝꯐꯥꯎ ꯄꯤꯒꯅꯤ
ꯁ ꯀꯗꯔꯅꯤ ꯑꯗꯨ ꯑꯗꯨꯀꯥꯟꯗꯅꯦ ꯏꯁꯩ ꯑꯃ ꯊꯣꯛꯄꯗꯣ ꯈꯪꯕ꯭ꯔꯥ ꯃꯩꯇꯩꯒꯤ
ꯍꯥꯥ
ꯏꯁꯩ ꯑꯃ ꯊꯣꯛꯄꯗꯣ ꯀꯥꯡꯒ꯭ꯔ ꯃꯩꯇꯩꯒꯤ
ꯀꯔꯝꯕ ꯏꯁꯩꯅꯣ
ꯂꯧꯔꯝꯗꯥꯏꯒꯤ ꯇꯦꯡꯅꯥ ꯃꯇꯤ ꯀꯥꯏꯅꯔꯝꯗꯥꯏ ꯌꯨꯝ ꯋꯥꯥꯟꯕꯤ ꯇꯧꯕꯗ
ꯈꯅꯤꯡꯒꯦ
ꯑꯗꯨꯅꯦ ꯂꯧꯔꯝꯗꯥꯏꯗ ꯇꯦꯅꯥ ꯃꯥꯜꯂꯦ ꯈꯣ ꯈꯥꯏꯅꯔꯝꯗꯥ ꯌꯣꯡ ꯃꯥꯜꯂꯦ ꯍꯥꯏꯕꯗꯣ
ꯑꯩꯗꯤ ꯑꯗꯨꯒꯨꯝꯕ ꯅꯠꯇꯦ
ꯑꯦ ꯑꯣꯏꯔꯛꯇꯣꯏꯅꯦ
ꯍꯥꯏꯗꯤ ꯅꯝꯕꯨꯜ ꯂꯨꯅ ꯇꯧꯕꯤꯈꯤꯅꯤ
ꯎꯝ ꯊꯥꯖꯗꯦ ꯑꯩ ꯑꯩ ꯍꯧꯖꯤꯛ ꯃꯤꯕꯨ ꯊꯥꯖꯕ ꯂꯩꯇꯦ
ꯁꯤ ꯅꯪꯕꯨ ꯂꯨꯅ ꯊꯧꯕꯤꯒꯅꯤ ꯅꯪꯗꯤ ꯑꯩꯒꯤ ꯁꯅꯥ
ꯂꯨꯅ ꯇꯧꯕꯤ ꯇꯧꯕꯤꯒꯅꯤ ꯍꯥꯏꯔ ꯍꯥꯏꯔꯒ ꯊꯤꯅ ꯇꯧꯕ ꯃꯌꯥꯝ ꯂꯩꯌꯦ ꯅꯪ ꯈꯪꯗꯕꯅꯤꯅ ꯑꯩꯗꯤ ꯊꯦꯡꯅꯔꯦ ꯏꯃꯥꯟꯅꯕꯤ ꯑꯃꯁꯨ ꯂꯨꯍꯣꯡꯉꯦ
ꯃꯥꯒꯤ ꯅꯨꯄꯥꯒ ꯃꯥꯒ ꯂꯨꯍꯣꯡꯉꯦ ꯃꯥꯒꯤ ꯅꯨꯄꯥꯒ ꯑꯗꯨꯁꯨ ꯂꯩꯁꯔꯤꯀꯥꯟꯗ ꯅꯨꯡꯁꯤ ꯁꯤꯅꯔꯦꯗꯅ ꯈꯪꯅꯗꯕꯤꯗ ꯂꯨꯍꯣꯡꯕ ꯕ ꯅꯠꯇꯦ ꯈꯪꯅꯔꯒ ꯂꯨꯍꯣꯡꯕ ꯑ ꯑꯗꯨꯗꯨꯒ ꯃꯥꯒꯤ ꯅꯨꯄꯥꯅ ꯐꯨꯕꯤ
ꯏꯁ ꯀꯥꯏꯗ ꯑꯗꯨꯗꯤ ꯌꯥꯔꯣꯏꯍ ꯍꯥꯏꯗꯤ ꯅꯪ ꯀꯩꯗꯧꯉꯩ ꯗꯣꯟꯁꯤ ꯐꯨꯕ ꯍꯔꯣꯏꯦ
ꯑꯩꯗꯤ ꯑꯗꯨꯃꯥꯏꯅ ꯃꯤꯅ ꯃꯤꯒꯤ ꯃꯈꯥꯗ ꯂꯩꯕ ꯌꯥꯝꯅ ꯍꯩꯅꯗꯦꯕ ꯍꯥꯏꯗꯤ ꯍꯣꯏ ꯃꯤꯒꯤ ꯃꯈꯥ ꯍꯥꯏꯕꯗꯤ ꯃꯤꯒꯤ ꯃꯈꯥ ꯍꯥꯏꯕꯗꯤ ꯌꯥꯝꯅ ꯍꯥꯏꯗꯤ ꯍꯣꯏ ꯃꯑꯣꯡ ꯃꯑꯣꯡꯒꯤꯅꯦ ꯑꯗꯨ ꯑꯣꯏꯔꯁꯨ ꯎꯝ ꯃꯤꯅꯒ ꯑꯗꯨ ꯇꯧ ꯑꯗꯨ ꯇꯧꯒꯅꯣ ꯑꯗꯨ ꯌꯥꯗꯦ ꯑꯗꯨ ꯇꯧꯕ ꯑꯗꯨ ꯑꯗꯨ ꯄꯥꯝꯕ ꯃꯤ ꯑꯣꯏꯗꯦꯕ ꯑꯩꯁꯦ
ꯑꯗꯨ ꯑꯩꯗꯤ ꯅꯪ ꯈꯪꯉꯦ ꯑꯗꯨ ꯑꯩꯗꯤ ꯅꯪ ꯀꯃꯥꯏꯅ ꯄꯨꯒꯗꯣꯏꯅꯣ
ꯑꯁ ꯀꯗꯔ ꯑꯗꯨ ꯉꯥꯛꯇꯅꯦ ꯃꯤ ꯈꯨꯗꯤꯡꯃꯛ
ꯍꯥꯏ ꯀꯗꯔ ꯅꯠꯇꯦ ꯀꯗꯔꯅ ꯑꯁꯦꯡꯕꯅꯦ ꯀꯃꯥꯏ ꯐꯨꯒꯗꯣꯏꯅꯣ ꯃꯁꯤꯅ ꯄꯨꯣꯔꯛꯑꯒ ꯑꯩ ꯅꯪꯁꯦ
ꯑꯗꯨꯝ ꯑꯗꯨꯃꯥꯏꯅ ꯍꯥꯏꯔꯒ ꯄꯨꯕ ꯉꯥꯛꯇꯅꯦ ꯐꯨꯔꯤꯁꯤꯡꯁꯦ
ꯑꯗꯨꯗꯤ ꯑꯩ ꯋꯥꯒꯦ ꯅꯣꯏ ꯃꯥꯗꯣ ꯅꯣꯏꯄꯥꯒꯤ ꯈꯨꯠ ꯌꯥꯝ ꯆꯥꯔꯝꯃꯅꯤ
ꯑꯩꯈꯣꯏ ꯃꯃꯥꯗꯤ ꯑꯩꯈꯣꯏ ꯕꯕꯥꯅ ꯑꯩ ꯑꯩꯅ ꯒ꯭ꯌꯥꯟ ꯇꯥꯔꯛꯄ ꯂꯄꯗꯒꯤ ꯐꯨꯕꯗꯣ
ꯎꯝ
ꯑꯃꯨꯛ ꯑꯃꯨꯛ ꯈꯛꯇꯪ ꯑꯗꯨ ꯐꯨꯕꯗꯤ ꯅꯠꯇꯦ ꯆꯤꯟꯒꯨꯝꯕꯗꯤ ꯉꯥꯡꯅꯩꯌꯦꯕꯀꯣ
ꯎꯝ
ꯑꯗꯨꯗꯨꯒ ꯐꯨꯕꯗꯤ ꯁꯨꯝꯐꯨ ꯐꯨꯗꯦꯗ ꯑꯃꯨꯛ ꯈꯛꯇꯪ ꯑꯩꯈꯣꯏꯅ ꯄꯤꯛꯏꯀꯥꯟꯗꯗꯤ ꯐꯨꯏꯌꯦ ꯍꯥꯏꯌꯦꯦ ꯑꯗꯨꯗꯨꯒ ꯑꯗꯨ ꯑꯗꯨꯅ ꯐ ꯇꯕ ꯃꯇꯝꯗꯗꯤ ꯁꯨꯡ ꯐꯨ ꯐꯨꯗꯦ ꯃꯃꯥꯒ ꯕꯕꯥꯒꯗꯤ ꯌꯥꯝꯅ ꯑꯟꯗꯔꯁꯇꯦꯟꯗꯤꯡ ꯂꯩꯅꯕꯅꯦ ꯍꯥꯏꯗꯤ ꯃꯃꯥꯅ ꯄꯥꯝ ꯃꯃꯥꯅ ꯃꯃꯥꯁꯦ ꯍꯩ ꯍꯧꯖꯤꯛꯀꯥꯟꯒꯤ ꯅꯨꯄꯥꯗꯤ ꯂꯩꯗꯅ ꯅꯨꯄꯤꯅ ꯆꯠꯈ꯭ꯔꯒ ꯊꯦꯡꯅ ꯍꯥꯔꯛꯑꯦ ꯍꯥꯏꯗꯤ ꯍꯦꯛꯇ ꯃꯆꯤꯟ ꯊꯤꯔꯒ ꯉꯥꯡꯕ ꯊꯥꯖꯗꯦ ꯈꯣꯠꯇꯦ ꯍꯥꯏꯕ ꯂꯩꯗꯅ
ꯑꯗꯣ ꯕꯕꯥꯗꯤ ꯑꯗꯨ ꯨꯝꯕꯁꯨ ꯇꯧꯕꯤꯗꯦꯕ ꯍꯥꯏꯗꯤ ꯃꯥꯅ ꯊꯕꯛ ꯆꯠꯔꯤꯗꯣ ꯀꯔꯤꯅꯣ ꯀꯔꯥꯅꯣ ꯍꯥꯟꯅ ꯍꯪꯉꯅꯤꯌꯦ
ꯎꯝ
ꯑꯗꯨꯒ ꯃꯥꯅ ꯊꯕꯛ ꯆꯩꯗꯣ ꯀꯩꯒꯨꯝꯕ ꯃꯔꯝ ꯆꯥꯔꯝꯃꯗꯤ ꯀꯩꯁꯨꯝ ꯍꯥꯏꯗꯦ ꯑꯗꯨꯒ ꯃꯔꯝ ꯆꯥꯗ꯭ꯔꯗꯤ ꯕꯕꯥꯁꯨ ꯑꯗꯨꯝ ꯅꯪ ꯑꯗꯨꯃꯥꯏꯅ ꯇꯧꯕ ꯈꯣꯠꯄ ꯑꯗꯨꯒꯨꯝꯕ ꯈꯔꯗꯤ ꯍꯥꯏꯅꯔꯒ ꯑꯁ ꯀꯥ ꯍꯦꯟꯅ ꯀꯩꯁꯨ ꯃꯃꯥꯅ ꯆꯠ ꯆꯠꯄ ꯈꯨꯗꯤꯡ ꯕꯕꯥꯅ ꯑꯗꯨꯃꯥꯏꯅ ꯇꯧꯕ ꯈꯣꯠꯄ ꯌꯥꯝꯅ ꯂꯩꯇꯦꯕ ꯑꯗꯨꯒꯤ ꯈꯠ ꯍꯥꯏꯗꯤ ꯑꯩꯈꯣꯏ ꯑꯩꯈꯣꯏꯒꯤꯗꯨꯗ ꯂꯩꯕꯁꯨ ꯅꯨꯄꯤ ꯑꯃ ꯂꯩꯌꯦ ꯃꯃꯥꯒ ꯆꯞ ꯃꯥꯟꯅꯅ ꯊꯕꯛꯀꯨꯝꯕ ꯇꯧꯃꯤꯟꯅꯕ ꯑꯗꯣ ꯃꯥꯁꯨ ꯃꯥꯁꯨ ꯊꯦꯡꯅꯍꯜꯂꯛꯑꯦ ꯑꯗꯣ ꯃꯥꯏ ꯅꯨꯄꯥꯅ ꯐꯨꯔꯦ ꯉꯥꯡꯉꯦ ꯊꯦꯡꯅ ꯉꯥꯏꯑꯦꯕ ꯑꯗꯨꯒꯨꯝꯕꯗꯤ ꯇꯧꯗꯦꯕ ꯃꯃꯥꯗꯤ ꯑꯗꯨꯒꯤ ꯃꯃꯥꯁꯨ ꯕꯕꯥꯕꯨ ꯌꯥꯝꯅ ꯅꯨꯡꯁꯤ ꯅꯦ ꯍꯥꯏꯗꯤ ꯕꯕꯥꯅ ꯃꯥꯕꯨ ꯌꯥꯝꯅ ꯊ ꯊꯥꯖꯔꯒ ꯅꯨꯡꯁꯤꯕꯗꯣ ꯈꯪꯕ꯭ꯔꯥ ꯍꯥꯏꯗꯤꯖ ꯊꯥꯖꯕꯒꯤꯅꯦꯗꯅ ꯃꯉꯣꯟꯗ ꯉꯥꯡꯗ꯭ꯔꯤꯗꯣ ꯐꯨꯗ꯭ꯔꯤꯗꯣ ꯃꯥ ꯊꯕꯛ ꯋꯥꯅ ꯆꯠꯂ ꯍꯜꯂꯛꯄ ꯃꯥꯅ ꯇꯦꯟꯁꯟ ꯄꯤꯗꯣꯏꯅꯦ ꯅꯪ ꯊꯕꯛ ꯋꯥꯅ ꯆꯠꯂꯨꯔꯒ ꯅꯪ ꯑꯃꯨꯛ ꯍꯜꯂꯛꯄ ꯀꯥꯟꯗ ꯅꯣꯏ ꯃꯃꯥꯍꯣꯏꯅ ꯑꯃꯨꯛ ꯉꯥꯡꯉꯅꯤ ꯅꯪꯁꯨ ꯇꯦꯟꯁꯟ ꯂꯩꯅ
ꯑꯥ
ꯑꯗꯨꯗꯣ ꯑꯩꯈꯣꯏ ꯕꯕꯥꯅ ꯃꯥꯕꯨ ꯃꯃꯥꯕꯨ ꯐꯖꯅ ꯈꯪꯕꯤꯕꯒꯤ ꯍꯥꯏꯕ ꯇꯥꯔꯦ ꯀꯩꯝꯇ ꯍꯥꯏ ꯍꯥꯏꯕꯤꯔꯛ ꯑꯗꯨꯗ ꯃꯃꯥꯅ ꯐꯩ ꯍꯥꯏ ꯕꯕꯥꯗꯣ ꯗꯒꯣꯕꯥꯗꯤ ꯍꯥ
ꯃꯤꯄꯣꯏ ꯃꯤ ꯀ ꯍꯔ ꯅꯣꯏ ꯃꯤ ꯌꯥꯝ ꯐꯨꯒꯟꯕ꯭ꯔꯥ ꯍꯥꯏꯕ ꯑꯗꯨꯗꯣ ꯑꯩꯈꯣꯏꯁꯨ ꯑꯗꯨꯃꯥꯏꯅ ꯇꯧꯗꯤꯍꯦ ꯀꯥꯏꯗꯒꯤ ꯌꯥꯔꯣꯏꯗ
ꯐꯨꯒꯟꯕ ꯍꯥꯏꯁꯦ ꯑꯩꯈꯣꯏꯒꯤꯗꯨꯗꯗꯤ ꯐꯨꯒꯟꯗꯦ ꯑꯗꯨꯕꯨ ꯏꯃꯥꯟꯅꯕꯤ ꯂꯨꯍꯣꯡ ꯇꯈꯤꯕꯁꯤꯡꯗꯣ
ꯑꯝ
ꯑꯗꯨꯗꯣ ꯐꯨꯏꯌꯦ ꯃꯥꯏ ꯅꯨꯄꯥꯅ ꯑꯗꯨꯒꯤ ꯑꯩꯗꯤ ꯌꯥꯝ ꯇꯜꯂꯦ
ꯑꯩꯣꯏꯗꯤ ꯄꯨꯕꯁꯦ
ꯎꯝ
ꯑꯥꯎ ꯔꯨꯡ ꯉꯥꯎꯔꯛꯑꯒ ꯑꯗꯨꯇꯪ ꯉꯥꯎꯔꯛꯑꯁꯨ ꯄꯔꯤ ꯀ ꯇꯨꯅꯁꯨꯣ ꯍꯥꯏ
ꯎꯝ ꯃꯤꯁꯤꯡ ꯅꯣꯏ ꯅꯣꯏꯒꯤꯗꯤ ꯐꯨꯕ ꯆꯠꯅꯗꯦ
ꯆꯦꯡ ꯎꯝ ꯆꯅꯠꯇꯦ
ꯑꯗꯣ ꯐꯨꯕꯗꯤ ꯌꯥꯎꯋꯦꯀꯣ
ꯃꯔꯛꯇ ꯐꯨꯕ ꯌꯥꯎꯕ ꯍꯥꯏꯕꯕꯨ ꯀꯩꯅꯣꯅꯤ ꯑ ꯍꯣꯏ ꯆ ꯑꯣꯦꯁꯤ ꯑꯃꯥ ꯈꯛꯇꯇꯪꯅꯤ ꯑꯃꯥ ꯈꯞꯇꯪꯅꯤ
ꯅꯪꯒꯤ ꯈ꯭ꯋꯥꯏꯗ ꯑꯩ ꯈꯪꯉꯦ ꯃꯣꯏꯔꯣꯛꯇ ꯄꯨꯕ ꯌꯥꯎꯕꯁꯦ ꯑꯃꯈꯛꯇꯪꯅꯦ ꯍꯥꯏ ꯈꯪꯉꯦ ꯑꯩ
ꯑꯩꯣꯏ ꯑꯩꯈꯣꯏ ꯅꯠꯇꯦ ꯑꯩꯍꯥꯛꯒꯦ ꯑꯩꯍ ꯑꯩ ꯍꯥꯏꯒꯦ ꯑꯩꯈꯣꯏ ꯂꯩ ꯑꯩꯈꯣꯏꯁꯨ ꯑꯩꯈꯣꯏ ꯈꯨꯨꯗꯣꯝ ꯂꯥꯛ ꯌꯥꯡꯈꯩꯒ ꯇꯔꯨꯛ ꯑꯗꯨꯃꯥꯏꯅ ꯆꯠꯂꯒ ꯂꯩꯖꯕ ꯐꯨꯕ ꯑꯩꯅ ꯈꯪꯕꯁꯦ ꯑꯃꯈꯛꯇꯪꯅꯤ ꯑꯇꯩꯗꯤ ꯁꯨꯝꯐꯨꯗꯤ ꯑꯁꯦꯡꯕ ꯎꯝ ꯑꯁꯤꯕ ꯑꯩ ꯍꯥꯏꯒꯦ
ꯑꯗꯣ ꯌꯨ ꯊꯛꯑꯒꯨꯝꯕ ꯂꯩꯕ꯭ꯔꯥ ꯃꯥꯌꯦꯒꯤ ꯅꯨꯄꯥꯗꯣ
ꯂꯩꯌꯦꯦ ꯂꯩꯔꯦꯁꯨ ꯂꯩꯔꯦꯁꯨ ꯐꯨꯕꯗꯗꯤ ꯑꯣꯏꯔꯦꯁꯨ